ꯍꯜꯂꯣ ꯇꯥꯕ꯭ꯔꯣ ꯏꯇꯥꯎ
ꯇꯥꯏꯌꯦ ꯇꯥꯏꯌꯦ
ꯅꯪꯒꯤ ꯁꯝ ꯀꯛꯈ꯭ꯔꯕꯣ
ꯀꯛꯇ꯭ꯔꯤꯗꯥ꯫ ꯀꯩꯗꯧꯔꯤꯅꯣ ꯆꯥꯛ ꯆꯔꯥꯕꯣ
ꯑꯩꯗꯤ ꯆꯥꯛ ꯆꯥꯒꯦ ꯇꯧꯔꯤꯌꯦꯗ
ꯑꯥ ꯀꯩ ꯏꯟꯁꯥꯡ ꯅꯣ
ꯅꯦ ꯊꯣꯡꯒꯥꯟ ꯃꯅꯥꯛꯇ ꯂꯦꯞꯄꯒ ꯌꯦꯟ ꯊꯣꯡꯕ ꯉꯥꯏ ꯂꯩꯗ ꯑꯩꯒꯤ ꯏꯃꯥꯟꯅꯕ ꯃꯌꯥꯝꯅ ꯑꯩꯕꯨ ꯆꯥꯕ ꯂꯥꯛꯑꯣ ꯍꯥꯏꯅ ꯉꯥꯏꯔꯒ ꯂꯩꯔꯦ
ꯌꯥꯝ ꯅꯨꯡꯉꯥꯏ ꯌꯥꯝ ꯅꯨꯡꯉꯥꯏꯕ ꯋꯥꯔꯤꯅꯤꯅꯦ ꯑꯗꯨꯗꯤ
ꯍꯣꯏ ꯀꯩꯒꯤ
ꯑꯩꯁꯨ ꯑꯉꯥꯡ ꯃꯆꯥ ꯈꯔꯅ ꯆꯥꯛ ꯆꯥꯃꯤꯟꯅꯁꯦ ꯅ ꯆꯥꯛ ꯀꯧꯕꯀꯣ ꯑꯗꯨꯗ ꯌꯥꯎꯕ ꯇꯥꯔꯦ ꯑꯉꯥꯡ ꯃꯆꯥ ꯃꯆꯥꯁꯤꯡꯒꯤ ꯕꯤꯠꯇ ꯂꯥꯛꯄ ꯍꯥꯏꯇꯥꯔꯦꯅꯦ
ꯀꯩ ꯀꯩ ꯃꯊꯦꯜ ꯑꯍꯥꯎ ꯑꯍꯥꯎꯕ ꯆꯥꯒꯦ ꯍꯥꯏꯟ ꯇꯧꯔꯤꯅꯣ
ꯈꯪꯗꯦꯗ ꯃꯣꯏꯒꯤꯗ ꯀꯔꯤ ꯊꯣꯡꯉꯤꯅꯣ ꯌꯦꯟꯗꯤ ꯊꯣꯡꯕ ꯃꯥꯜꯂꯦ
ꯑꯣ
ꯑꯗꯣ ꯏꯇꯥꯎꯗꯤ ꯀꯔꯤ ꯆꯠꯊꯔꯤꯒꯦ
ꯑꯁ ꯑꯩꯗꯤ ꯇꯧꯕ ꯌꯥꯕ ꯈꯔ ꯊꯕꯛ ꯇꯧꯔꯒ ꯂꯩꯔꯕꯅꯤꯅꯦ ꯀꯦ ꯇꯥꯎ
ꯑꯠꯆꯥ ꯑꯗꯨꯅꯦ ꯍꯟꯗꯛꯀꯤ ꯆꯠꯅꯕꯤ ꯍꯥꯏꯁꯦ
ꯍꯣꯏ ꯅꯍꯥ ꯅꯍꯥ ꯑꯣꯏꯔꯤꯉꯩꯗ ꯇꯧꯕ ꯌꯥꯕ ꯊꯕꯛ ꯇꯧꯗ꯭ꯔꯗꯤ ꯌꯥꯠ ꯍꯣꯔꯦꯟ ꯅꯦ
ꯑꯥ ꯑꯗꯨꯅꯦ ꯑꯩꯁꯤꯅ ꯂꯥꯡꯕ ꯈꯣꯠꯄ ꯆꯥꯕ ꯐꯥꯏꯕ ꯑꯁꯤ ꯇꯧꯔ ꯂꯩꯔꯦ
ꯑꯗꯨꯁꯨ ꯃꯤꯑꯣꯏꯕ ꯃꯤꯑꯣꯏꯕ ꯑꯃꯒꯤ ꯄꯨꯟꯁꯤꯅꯦ ꯀꯩꯅꯣ
ꯃꯥꯅꯦ ꯃꯥꯅꯦ ꯃꯥꯅꯦ ꯃꯥꯅꯦ
ꯅꯍꯥ ꯇꯤꯉꯩꯗ ꯄꯥꯡꯊꯣꯛꯄ ꯌꯥꯕ ꯇꯧꯕ ꯌꯥꯕ ꯂꯣꯏꯅ ꯄꯥꯡꯊꯣꯛꯍꯧꯒꯗꯕꯅꯤ ꯀꯩꯅꯣ
ꯎꯝ ꯆꯨꯝꯃꯤ ꯑꯗꯨꯅꯤ ꯑꯗꯣ ꯇꯧꯒꯦ ꯍꯥꯏꯅ ꯉꯁꯤꯁꯦ ꯂꯥꯛꯇꯤ ꯂꯥꯛꯄꯅꯦ ꯆꯥꯛ ꯆꯥꯅꯤꯉꯥꯏꯗꯤ ꯅꯠꯇꯦꯕ ꯂꯥꯡꯕ ꯈꯣꯠꯄ ꯇꯧꯅꯕ ꯀꯩꯗꯧꯔꯒꯦ ꯋꯥ ꯉꯥꯡꯅꯤꯡꯉꯥꯏ ꯂꯩꯇ꯭ꯔꯕꯣ
ꯅꯠꯇꯦꯗ ꯑꯩꯒꯤ ꯔꯨꯝꯁꯤꯗ ꯐꯦꯟ ꯎꯪꯕ ꯀꯥꯡꯈꯟ ꯅꯣꯝꯕ ꯎꯕꯗ ꯅꯣꯛꯅꯤꯡꯕ
ꯑ ꯌꯥꯏ ꯌꯥꯏ
ꯅꯨꯡꯗ ꯅꯨꯡꯁꯤꯠ ꯍꯨꯝꯕꯗꯣ ꯀꯥꯡꯒꯟ ꯂꯦꯡꯕꯗꯣ ꯎꯕꯗ ꯄꯪꯅꯣꯛꯇ ꯅꯣꯛꯅꯤꯡꯕ ꯍꯥꯏꯇꯥꯔꯦ
ꯌꯥꯏ ꯌꯥꯏ ꯋꯥꯔꯤ ꯐꯖꯕ ꯄꯨꯊꯣꯔꯣꯅꯦ
ꯍꯣꯏ ꯍꯣꯏ
ꯋꯥꯔꯤ ꯈꯔ ꯅꯨꯡꯉꯥꯏꯕ ꯄꯨꯊꯣꯔꯣꯑꯣ
ꯍꯌꯦꯡ ꯅꯣꯏ ꯁꯥꯟꯅꯕ ꯈꯣꯠꯄ ꯆꯠꯄ꯭ꯔꯣ
ꯁꯟꯅꯕ ꯈꯣꯠꯄ ꯇꯧꯗꯦꯗ ꯑꯩꯗꯤ ꯇꯧꯗꯦ ꯌꯨꯝ ꯌꯨꯝꯗ ꯑꯗꯨꯝ ꯐꯃꯨꯡꯗ ꯁꯥꯟꯅꯩ
ꯑ
ꯐꯃꯨꯡꯗ ꯁꯅꯩꯕ
ꯑ
ꯊꯕꯛ ꯑꯇꯩꯗꯤ ꯇꯧꯗ꯭ꯔꯒ ꯐꯃꯨꯡꯒ ꯁꯅꯕ
ꯑꯗꯨꯖꯨ ꯅꯨꯡꯉꯥꯏꯕ ꯃꯈꯟ ꯑꯃꯅꯤ ꯀꯩꯅꯣ ꯃꯥꯎ ꯍꯨꯃꯥꯡ ꯇꯥ ꯍꯨꯃꯥꯡ ꯇꯥꯗꯅ ꯁꯅꯕ ꯍꯥꯏꯕ ꯁꯤꯅꯤ ꯀꯩꯅꯣ
ꯌꯥꯏꯌꯦ ꯌꯥꯏꯌꯦ
ꯍꯨꯃꯥꯡ ꯇꯥꯗꯅ ꯁꯅꯕ ꯍꯥꯏꯖꯤ ꯁꯤꯅꯤ ꯀꯩꯅꯣ
ꯑꯗꯨꯅꯦ ꯆꯥꯛ
ꯐꯃꯨꯡꯗꯁꯨ ꯁꯅ ꯐꯝ ꯑꯣꯏ ꯂꯩꯔꯝꯃꯤꯅ ꯂꯝꯄꯥꯛꯇ ꯅꯠꯇꯅ ꯐꯃꯨꯡꯗꯁꯨ
ꯈꯔ ꯈꯔ ꯑꯗꯨꯗ ꯁꯥꯟꯅꯔꯦ ꯑꯩꯗꯤ ꯑꯇꯣꯞꯄꯗꯗꯤ ꯄꯥꯛ ꯁꯅꯗ꯭ꯔꯦ ꯑꯩꯗꯤ
ꯐꯃꯨ ꯐꯃꯨꯡꯗ ꯕꯣꯜꯀ ꯀꯥꯎꯔꯝꯃꯅꯤ
ꯑꯥ ꯍꯤ ꯍꯤꯍꯤ
ꯑꯥꯁ ꯑꯗꯨꯅꯤꯅꯦ ꯍꯟꯗꯛꯀꯤ ꯇ꯭ꯔꯦꯟꯁꯦ ꯑꯥ
ꯅꯍꯥ ꯑꯣꯏꯔꯤꯉꯩꯗ ꯈꯔ ꯇꯧꯍꯧꯗꯝꯅꯤ ꯑꯍꯟ ꯑꯣꯏꯔꯛꯑꯗꯤ ꯀꯩꯁꯨ ꯀꯥꯟꯅꯥꯗꯦ ꯍꯥ
ꯑꯥ ꯃꯥꯅꯦ ꯃꯥꯅꯦ ꯏꯁꯥꯁꯦ ꯈꯔ ꯀꯜꯂꯤꯉꯩꯗ ꯖꯥꯠ ꯖꯥꯠꯁꯨ ꯇꯧꯍꯧꯗꯥꯕꯅꯦꯕ
ꯅꯣꯛꯄꯗ ꯄꯤ ꯇꯥꯕ ꯍꯥꯏꯁꯦ ꯉꯥꯁꯤꯅꯦꯍꯦ
ꯈꯠꯅꯕꯤ ꯋꯥꯔꯤ ꯊꯣꯛꯄꯗꯒꯤ
ꯏꯇꯥꯎꯁꯦ ꯌꯥꯝ ꯄꯥꯜꯂꯥ ꯃꯥꯜꯂꯦ
ꯄꯥꯜꯂꯤꯍꯦ ꯐꯃꯨꯡꯒꯤ ꯋꯥꯔꯤ ꯍꯦꯛ ꯊꯣꯛꯄꯗꯥꯂꯤ ꯏꯇꯥꯎꯗꯤ ꯀꯔꯥꯏꯗ ꯁꯥꯟꯅꯒꯦ ꯍꯥꯏꯔꯒꯥ ꯐꯃꯨꯡ ꯐꯃꯨꯡꯗ ꯍꯥꯏꯔꯛꯄꯥꯗꯨꯗꯤ ꯑꯥ ꯑꯁ
ꯑꯦ ꯗꯩꯂꯣꯛ ꯈꯔ ꯇꯧꯒꯦꯅ ꯇꯧꯕꯅꯤꯗ
ꯄꯨꯛꯄ ꯅꯣꯏ ꯅꯣꯏ ꯅꯥꯔꯦ ꯇꯧꯔꯤꯖꯦ
ꯋꯥꯛꯀꯥꯎ ꯃꯈꯜ ꯑꯃꯅꯤ ꯀꯩꯅꯣ
ꯑꯗꯨꯅꯦ ꯍꯨꯃꯥꯡ ꯀꯥꯡꯉꯦꯍꯦ
ꯑꯥ ꯄꯦꯛꯀꯁꯦ ꯌꯥꯝ ꯊꯣꯛꯄꯅꯦ ꯁꯤꯒꯤ ꯁꯤꯒꯤꯖꯦ ꯁꯤꯒꯤ ꯋꯥꯛꯑꯥꯎꯁꯦ
ꯍꯤꯗꯥꯛ ꯃꯈꯜ ꯑꯃꯅꯦꯕꯥ ꯅꯣꯛ
ꯄꯩꯁꯥ ꯄꯩꯁꯥ ꯇꯥꯗꯥꯅ ꯄꯩꯁꯥ ꯄꯤꯗꯅ ꯍꯤꯗꯥꯛ ꯆꯥ ꯐꯪꯕ ꯁꯤꯅꯤ ꯀꯩꯅꯣ
ꯑꯥ ꯃꯥꯅꯦ ꯃꯥꯅꯦ ꯍꯟꯗꯥꯛꯀꯤ ꯉꯁꯤꯁꯦ ꯈꯔ ꯇꯧꯍꯧꯔꯣ ꯑꯩꯒ ꯋꯥꯔꯤ ꯁꯥꯟꯅꯅꯤꯡꯉꯥꯏꯁꯤꯗꯥ
ꯅꯪ ꯇꯧꯍꯧꯔꯣ ꯑꯗꯨꯗꯤ ꯅꯣꯛꯁꯨ ꯅꯣꯛꯄ ꯅꯨꯡꯉꯥꯏꯁꯨ ꯅꯨꯡꯉꯥꯏꯕ ꯋꯥꯔꯤ ꯇꯣꯄꯤꯛ ꯂꯧꯊꯣꯛꯄꯥ
ꯑꯥ
ꯎꯝ ꯐꯣꯟꯗꯨꯇ ꯌꯦꯡ ꯂꯩ ꯌꯥꯗꯦ ꯍꯥ ꯀꯣꯜꯁꯨ ꯈꯔ
ꯃꯥꯅꯦ ꯃꯥꯅꯦ ꯀꯩꯅꯣ ꯀꯩꯅꯣ ꯑꯃꯗꯤ ꯇꯧꯕ ꯇꯥꯕꯅꯤꯅꯦ ꯑꯥ ꯋꯥꯔꯤ ꯅꯨꯡꯉꯥꯏꯕ ꯑꯃ ꯑꯃꯨꯛ ꯄꯨꯊꯣꯔꯛꯑꯣꯅꯦ
ꯋꯥꯔꯤꯁꯦ ꯈꯜꯂꯥ ꯈꯜꯂꯥꯒ
ꯑꯗꯨꯒ ꯍꯧꯖꯤꯛ ꯍꯧꯖꯤꯛꯀꯤ ꯋꯥꯔꯤꯗꯨꯗ ꯑꯃꯨꯛ ꯇꯥ ꯇꯥꯔꯥꯕ
ꯍꯥ ꯍꯧꯖꯤꯛꯀꯤ ꯋꯥꯔꯤꯗꯨ ꯑꯗꯨꯝ ꯍꯦꯛꯇꯥ ꯑꯣꯟꯁꯟꯒꯦ ꯇꯧꯋꯤꯅꯦ
ꯑꯥ ꯀꯣꯏꯔ ꯀꯣꯏꯔ ꯑꯗꯨꯗ ꯑꯗꯨꯃꯛ ꯂꯣꯏꯁꯤꯟꯕ ꯒꯌ꯭ꯥꯟ ꯇꯥꯗ꯭ꯔꯦꯗ ꯑ
ꯑ
ꯎꯝ
ꯅꯤꯡꯊꯝꯊꯥ ꯑꯣꯏꯔꯗꯤ ꯈꯔ ꯏꯪꯒꯗꯕ
ꯑ ꯅꯪ ꯀꯩꯅꯣ ꯃꯩꯇꯩꯂꯣꯟꯗ ꯃꯁꯤꯡ ꯊꯤꯕ ꯍꯩꯕ꯭ꯔꯣ
ꯊꯤꯕ ꯍꯩ ꯀꯩꯅꯣ
ꯑ ꯑꯗꯨꯗꯤ ꯈꯔ ꯊꯤ ꯈꯔ ꯊꯤꯔꯛꯑꯣꯅꯦ
ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯟ ꯃꯥꯄꯟ ꯇꯔꯥ
ꯑꯥ
ꯔꯣꯏ ꯇꯔꯥꯃꯔꯤ ꯇꯔꯥꯉꯥ ꯇꯔꯥꯇꯔꯨꯛ ꯇꯔꯥꯇꯔꯦꯠ ꯇꯔꯥꯅꯤꯄꯥꯟ ꯇꯔꯥꯃꯥ ꯀꯨꯟ ꯀꯨꯟꯃꯥꯊꯣꯏ ꯀꯨꯟꯅꯤꯊꯣꯏ ꯀꯨꯟꯍꯨꯝꯗꯣꯏ ꯀꯨꯟꯃꯔꯤ ꯀꯨꯟꯃꯉꯥ ꯀꯨꯟꯇꯔꯨꯛ ꯀꯨꯟꯇꯔꯦꯠ ꯀꯨꯟꯅꯤꯄꯥꯟ ꯀꯨꯟꯃꯥꯄꯟ ꯀꯨꯟꯊ꯭ꯔꯥ
ꯀꯨꯟꯊ꯭ꯔꯥ ꯃꯥꯥꯊꯣꯏ ꯀꯨꯟꯊ꯭ꯔꯥ ꯅꯤꯊꯣꯏ ꯀꯨꯟꯊ꯭ꯔꯥ ꯍꯨꯝꯗꯣꯏ ꯀꯨꯟꯊ꯭ꯔꯥ ꯃꯔꯤ ꯀꯨꯟꯊ꯭ꯔꯥ ꯃꯉꯥ ꯀꯨꯟꯊ꯭ꯔꯥ ꯇꯔꯨꯛ ꯀꯨꯟꯊ꯭ꯔꯥ ꯇꯔꯦꯠ ꯅꯤꯐꯨ ꯅꯤꯐꯨ ꯃꯥꯊꯣꯏ ꯅꯤꯐꯨ ꯍꯨꯝꯗꯣꯏ ꯅꯤꯐꯨ ꯃꯔꯤ ꯅꯤꯐꯨꯃꯉꯥ ꯅꯤꯐꯨ ꯇꯔꯨꯛ ꯅꯤꯐꯨꯇꯔꯦꯠ ꯅꯤꯐꯨ ꯅꯤꯄꯥꯟ ꯅꯤꯐꯨ ꯃꯥꯄꯟ ꯌꯥꯡꯈꯩ ꯌꯥꯡꯈꯩ ꯃꯥꯊꯣꯏ ꯌꯥꯡꯈꯩ ꯅꯤꯊꯣꯏ ꯌꯥꯡꯈꯩ ꯍꯨꯝꯗꯣꯏ ꯌꯥꯡꯈꯩ ꯃꯔꯤ ꯌꯥꯡꯈꯩ ꯃꯉꯥ ꯌꯥꯡꯈꯩ ꯇꯔꯨꯛ ꯌꯥꯡꯈꯩ ꯇꯔꯦꯠ ꯌꯥꯡꯈꯩ ꯅꯤꯄꯥꯟ ꯌꯥꯡꯈꯩ ꯃꯄ ꯄꯟ ꯍꯨꯝꯐꯨ ꯍꯨꯝꯐꯨꯃꯥꯊꯣꯏ ꯍꯨꯝꯐꯨꯅꯤꯊꯣꯏ ꯍꯨꯝꯐꯨ ꯍꯨꯝꯐ ꯍꯨꯝꯐꯨ ꯃꯔꯤ ꯍꯨꯝꯐꯨꯃꯉꯥ ꯍꯨꯝꯐꯨꯇꯥꯔꯨꯛ ꯍꯨꯝꯐꯨꯇꯔꯦꯠ ꯍꯨꯝ ꯍꯨꯝꯐꯨꯅꯤꯄꯟ ꯃꯄꯟ ꯑꯥ ꯍꯨꯝꯗ꯭ꯔꯥ ꯍꯨꯝꯗ꯭ꯔꯥꯃꯥꯊꯣꯏ ꯍꯨꯝꯗ꯭ꯔꯥꯅꯤꯊꯣꯏ ꯍꯨꯝꯗ꯭ꯔꯥ ꯃꯔꯤ ꯍꯨꯝꯗ꯭ꯔꯥ ꯃꯉꯥ ꯍꯨꯝꯗ꯭ꯔꯥ ꯇꯔꯨꯛ ꯍꯨꯝꯗ꯭ꯔꯥ ꯇꯔꯦꯠ ꯍꯨꯝꯗ꯭ꯔꯥ ꯅꯤꯄꯥꯟ ꯍꯨꯝꯗ꯭ꯔꯥ ꯃꯥꯄꯟ ꯃꯔꯐꯨ
ꯎꯝ
ꯃꯔꯐꯨꯃꯥꯊꯣꯏ ꯃꯔꯐꯨꯅꯤꯊꯣꯏ ꯃꯔꯐꯨ ꯍꯨꯝꯗꯣꯏ ꯃꯔꯐꯨ ꯃꯔꯤ ꯃꯔꯐꯨꯃꯉꯥ ꯃꯔꯐꯨꯇꯔꯨꯛ ꯃꯔꯐꯨꯇꯔꯦꯠ ꯃꯔꯐꯨ ꯅꯤꯄꯥꯟ ꯃꯔꯐꯨ ꯃꯥꯄꯟ ꯃꯧꯗ꯭ꯔꯥ ꯃꯧꯗ꯭ꯔꯥ ꯃꯊꯣꯏ ꯃꯧꯗ꯭ꯔꯥ ꯅꯤꯊꯣꯏ ꯃꯧꯗ꯭ꯔꯥ ꯍꯨꯝꯗꯣꯏ ꯃꯧꯗ꯭ꯔꯥ ꯃꯔꯤ ꯃꯧꯗ꯭ꯔꯥ ꯃꯉꯥ ꯃꯧꯗ꯭ꯔꯥ ꯇꯔꯨꯛ ꯃꯧꯗ꯭ꯔꯥ ꯇꯔꯦꯠ ꯃꯧꯗ꯭ꯔ ꯅꯤꯄꯥꯟ ꯃꯧꯗ꯭ꯔ ꯃꯥꯄꯟ ꯆꯥꯃ
ꯆꯥꯝꯃ ꯑꯥ ꯆꯥꯃꯗꯒꯤ ꯀꯩꯅꯣ ꯆꯥꯝꯃ ꯆꯅꯤ ꯆꯠꯇꯕꯤꯗ ꯀꯩꯅꯣ ꯆꯥꯝꯃ ꯆꯅꯤ ꯆꯍꯨꯝ ꯍꯥꯏꯅ ꯑꯃꯨꯛ ꯆꯠꯁꯤꯟꯅ
ꯆꯥ ꯆꯥꯝꯃ ꯆꯥꯝꯃ ꯆꯥꯝꯃ ꯇꯔꯥ ꯆꯥꯝꯃ ꯀꯨꯟ ꯆꯥꯝꯃ ꯆꯥꯝꯃ ꯀꯨꯟꯊ꯭ꯔꯥ ꯆꯥꯝꯃ ꯃ꯭ꯔ ꯑ ꯆ ꯆꯔꯃ ꯃꯔꯐꯨ ꯑꯦ ꯆꯝꯃ ꯀꯨꯟꯊ꯭ꯔ ꯃ꯭ꯔꯐꯨ
ꯑꯥ ꯃꯔꯐꯨꯗꯤ
ꯀꯨꯟꯊ꯭ꯔꯥ ꯀꯨꯟꯊ꯭ꯔꯥ ꯃꯔꯐꯨ ꯍꯨꯝꯐꯨ ꯑꯃ ꯑꯅꯤ ꯑꯍꯨꯝ ꯃꯔꯤ ꯃ ꯃ꯭ꯔꯐꯨ ꯍꯨꯝꯐꯨ ꯑꯩ ꯐꯣꯔꯇꯤ ꯗꯨ ꯀꯔꯤ ꯀꯧꯕ ꯀꯥꯎꯔꯦꯅꯦ
ꯑꯩꯁꯨ ꯑꯗꯣ ꯈꯔ ꯀꯩꯅꯣ ꯇꯧꯕ
ꯇꯔꯥ ꯀꯨꯟ ꯀꯨꯟꯊ꯭ꯔꯥ ꯑꯣ ꯀꯟꯇ꯭ꯔꯥ ꯅꯤꯐꯨ ꯅꯤꯐꯨ ꯁꯣꯔꯤ ꯁꯣꯔꯤ ꯁꯣꯔꯤ ꯆꯥꯝꯃ ꯇꯔꯥ ꯆꯥꯝꯃ ꯀꯨꯟ ꯆꯥꯝꯃ ꯀꯨꯟꯊ꯭ꯔꯥ ꯆꯥꯝꯃ ꯅꯤꯐꯨ ꯆꯥꯝꯃ ꯌꯥꯡꯈꯩ ꯆꯥꯝꯃ ꯍꯨꯝꯐꯨ
ꯎꯝ
ꯆꯥꯃ ꯍꯨꯝꯐꯨ ꯆꯥꯝꯃ ꯆꯃꯧ ꯆꯃꯟꯅꯤꯐꯨ ꯅꯤꯄꯦ ꯀꯥꯎꯔꯦꯗ ꯀꯥꯎꯕꯨ ꯀꯥꯎꯔꯦꯗ
ꯌꯥꯝ ꯍꯩꯔꯦ ꯀꯩꯅꯣ ꯑꯁꯤꯐꯥꯎ ꯀꯥꯎꯕꯁꯤꯖꯨ ꯑꯈꯣꯏꯗꯤ
ꯍꯧꯔꯤꯕ ꯂꯤꯂꯥꯥꯁꯦ
ꯀꯨꯟꯊ꯭ꯔꯥꯗꯒꯤ ꯂꯩꯍꯧꯔꯦ ꯀꯩꯅꯣ ꯑꯈꯣꯏꯗꯤ
ꯃꯩ ꯃꯅꯤꯄꯨꯔꯤꯒꯤ ꯃꯁꯤꯡ ꯊꯤꯕꯗ ꯂꯤꯂꯥꯁꯦ ꯐꯖꯟ ꯁꯥꯡꯗꯔꯦꯍꯦ
ꯑꯥ ꯃꯥꯅꯦ ꯁꯤꯒꯤꯖꯦ ꯇꯧꯗ꯭ꯔꯗꯤ ꯋꯥꯔꯤꯁꯨ ꯌꯥꯝꯗꯕꯅꯤꯅꯀꯣ
ꯍꯣꯏ ꯒꯣꯀꯨꯜ ꯀꯃꯂꯥꯒꯤ ꯋꯥꯔꯤꯁꯨ ꯈ꯭ꯔ ꯇꯧꯁꯤꯔꯣ
ꯑꯥ ꯌꯥꯏꯌꯦ ꯌꯥꯏ ꯑꯗꯣ ꯅꯪ ꯍꯧꯖꯤꯛ ꯃꯁꯤꯡ ꯊꯤꯕꯗꯣ ꯂꯩꯀꯥꯏꯒꯤ ꯃꯤꯖꯤꯡꯅ ꯀꯔꯤ ꯈꯜꯂꯝꯒꯅꯤꯀꯣ
ꯑꯁꯦꯡꯕꯅꯦ ꯑꯁꯤ ꯅꯨꯄꯥꯗꯤ ꯑꯉꯥꯎꯕꯅꯦ ꯃꯐꯝ ꯃꯇꯥꯡ ꯏꯆꯥ ꯆꯥ ꯃꯅꯤ ꯃꯅꯤꯄꯨꯔꯤꯗ ꯃꯁꯤꯡ ꯄꯪꯊꯤ ꯊꯤ ꯍꯥꯏ ꯂꯩꯔꯝꯃꯅꯤ
ꯑꯗꯨ ꯃꯤ ꯃꯈꯥꯏ ꯂꯥꯎꯔꯛꯑꯗꯤ ꯕꯤꯔꯥꯅꯤ
ꯇꯥꯕꯅꯤꯀꯣ ꯃꯈꯥꯗ ꯐꯖꯅ
ꯎꯝ ꯆꯥꯛ ꯄ ꯈꯔ ꯂꯩ ꯍꯥꯏꯗꯅꯀꯣ ꯐꯤꯌꯨꯁ ꯈꯔ ꯊꯝꯅꯕ ꯂꯥꯛꯑꯗꯤ
ꯌꯥꯢ ꯌꯥꯢ ꯋꯥꯔꯤꯁꯦ ꯑꯗꯨꯝ
ꯋꯥꯔꯤꯁꯦ ꯑꯗꯨꯝ ꯍꯥ ꯁꯥꯡꯗ ꯁꯥꯡꯗꯔꯒ ꯍꯥ ꯑꯎ ꯑꯎꯕ ꯋꯥꯔꯤ ꯁꯥꯔꯛꯀꯅꯤꯀꯣ ꯒꯥꯔꯤꯒꯤ ꯒꯥꯔꯤ ꯋꯥꯔꯤ ꯁꯥꯔꯛ ꯇ꯭ꯔꯤꯕꯣ
ꯒꯨꯟꯅꯥꯏꯛꯀꯤ ꯋꯥꯔꯤ ꯁꯥꯁꯤꯔꯣ ꯒꯨꯟꯅꯥꯏꯖꯦ ꯆꯥꯕꯗ ꯅꯇꯤꯟ ꯄ꯭ꯔꯦ ꯄ꯭ꯔꯦ ꯄꯥꯏꯊꯣꯔꯛꯄꯅꯤꯀꯣ
ꯒ꯭ꯌꯟ ꯒ꯭ꯌꯥꯟ ꯇꯥꯗ꯭ꯔꯦ ꯍꯧꯖꯤꯛꯀꯤ ꯋꯥꯔꯤꯖꯤꯗꯤ
ꯑꯩꯅ
ꯅꯠꯇꯦ ꯅꯠꯇꯦ ꯅꯠꯇꯦ ꯅꯣꯛꯄꯗꯤ ꯌꯥꯝ ꯅꯨꯡꯉꯥꯏꯒꯗꯕꯗꯤ ꯃꯥꯜꯂꯦ ꯑꯗꯨꯝ ꯌꯥꯏ
ꯑ ꯒꯨꯠ ꯃꯥ ꯀꯥꯡꯁꯤꯃ ꯒꯨꯟꯅꯥꯏꯁꯦ ꯑꯦ ꯁꯣꯏꯗꯅ ꯆꯥꯔꯗꯤ ꯁꯦꯝꯄꯨ ꯃꯐꯣꯟ ꯉꯥꯛ ꯊꯣꯛꯍꯂꯛꯏꯅꯦ ꯆꯤꯟꯗ ꯎꯝ